ꯍꯜꯂꯣ
ꯑꯧ ꯁꯤꯁ ꯅꯨꯡꯉꯥꯏꯔꯤꯕꯣ
ꯑ ꯅꯨꯡꯉꯥꯏꯔꯤꯑꯦ
ꯑꯁ ꯅꯣꯛꯁꯜꯂꯛꯏꯍꯦ ꯍꯧꯕꯒ ꯁꯤꯗꯤ
ꯅꯣꯛꯀꯗꯕꯅꯤꯅꯦ ꯍꯛꯆꯥꯡ ꯐꯕ ꯅꯤ ꯅꯣꯛꯄꯁꯦ
ꯈꯔ ꯈꯔ ꯅꯣꯛꯀꯟꯕ ꯁꯤꯁꯇꯔꯗ ꯑꯣꯏꯔꯝꯝꯕꯅꯤ ꯑꯩ ꯈꯪꯖꯔꯦ ꯑꯩꯁꯨ ꯅꯣꯛꯅ ꯅꯣꯛꯅ ꯍꯥꯏꯖꯔꯛꯑꯒꯦ ꯑꯗꯨꯗꯤ
ꯍꯣꯏ ꯍꯣꯏꯗꯦ
ꯌꯥꯏꯔꯦ ꯁꯤꯇꯔ ꯋꯥꯔꯤ ꯍꯧꯔꯁꯦ ꯑꯗꯨꯗꯤꯀꯣ
ꯍꯧꯁꯦ ꯍꯧꯁꯦ
ꯑꯣ ꯑꯗꯨꯗꯤ ꯍꯧꯖꯤꯛꯄꯨ ꯁꯤꯁꯇꯔꯁꯦ ꯀꯩꯗꯧꯔꯝꯃꯤꯅꯣ
ꯑꯩꯔꯣ ꯑ ꯍꯧꯖꯤꯛꯀꯥꯟ ꯀꯣꯆꯤꯡ ꯆꯠꯂꯒ ꯂꯩꯔꯤ
ꯀꯣꯆꯤꯡꯁꯦ ꯀꯩꯅꯣꯒꯤꯔꯣ ꯑꯦꯁ ꯑꯦꯁ ꯁꯤꯒꯤꯗꯨꯔꯣ
ꯍꯣꯏ ꯍꯣꯏ ꯏꯕꯦꯝꯍꯥꯜꯗꯨ ꯑꯩꯈꯣꯏ ꯖꯤ ꯑꯦꯐ ꯁꯤꯗꯣ
ꯑ ꯑꯣ ꯅꯨꯡꯉꯥꯏꯕ꯭ꯔꯣ ꯀꯃꯥꯏꯅ ꯇꯧꯒꯦ ꯍꯧꯗ ꯉꯥꯏꯔꯤꯕꯣ
ꯂꯣꯏꯒꯗꯧꯔꯦ ꯊꯥ ꯑꯃꯈꯛꯇ ꯉꯥꯏꯔꯦ
ꯑ ꯑꯁ ꯑꯗꯨꯗꯤ ꯏꯆꯦ ꯁꯤꯁꯇꯔꯁꯦ ꯂꯥꯏꯔꯤꯛ ꯌꯥꯝ ꯄꯥꯔꯝꯃꯗꯧ ꯃꯥꯜꯂꯦ ꯑꯦꯛꯖꯥꯝꯒꯤ
ꯈꯪꯗꯦꯗ ꯄꯥꯗꯦꯍꯦ ꯄꯥꯗꯦ ꯄꯥꯗꯦ
ꯥꯄꯥꯏ ꯍꯥꯏꯗ ꯁꯤꯁꯇꯔ ꯋꯥ ꯂꯣꯠꯀꯅꯣ
ꯍꯥ
ꯁꯤꯁꯇꯔꯗꯤ ꯂꯥꯏꯔꯤꯛ ꯌꯥꯝ ꯄꯥꯏ ꯄꯥꯔꯤꯅ ꯍꯥꯏꯗ ꯋꯥ ꯂꯣꯠ ꯀꯅꯨꯗ ꯁꯤꯁꯇꯔ ꯑꯗꯨꯝ ꯁꯦꯡꯅ ꯍꯥꯏꯌꯨ ꯏꯀꯥꯏꯒꯅꯨ
ꯈꯪꯗꯦ ꯍꯦ
ꯅꯪꯗꯤ ꯀꯔꯤ ꯇꯧꯔꯦ ꯀꯔꯤ ꯇꯧꯔ ꯂꯩꯕ꯭ꯔꯣ
ꯑ ꯁꯤꯁꯇꯔ ꯑꯩꯁꯦ ꯊꯣꯏꯗꯣꯛꯄ ꯑꯩꯁꯨ ꯇꯧꯗꯦ ꯁꯤꯁꯇꯔꯒꯨꯝꯅ ꯑꯦꯛꯖꯥꯝꯁꯨ ꯑꯗꯨꯝ ꯑꯩꯁꯨ ꯊꯥꯅꯕ ꯑꯗꯨꯝ ꯄ꯭ꯔꯤꯄꯦꯔꯦꯁꯟ ꯇꯧꯔꯤꯕꯀꯣ
ꯑꯣ
ꯑꯗꯨꯒ ꯑꯗꯨꯝ ꯑꯩꯁꯨ ꯄꯥꯔꯠ ꯇꯥꯏꯝ ꯑꯣꯏꯅ ꯑꯩꯁꯦ ꯑꯗꯨꯝ ꯀꯝꯄꯅꯤ ꯑꯃꯗ ꯑꯗꯨꯝ ꯋꯥꯔꯛꯁꯨ ꯇꯧꯔꯤ
ꯑꯣ
ꯑꯗꯨꯃꯥꯏꯅ ꯁꯨꯝ ꯇꯧꯔꯤ ꯍꯥꯏꯇꯥꯔꯦ ꯑꯅꯤꯕꯨ ꯄꯨꯟꯁꯤꯜꯂꯒ ꯑꯗꯨꯝ ꯂꯩꯔꯤ ꯍꯥꯏꯇꯥꯔꯦ ꯁꯤꯁꯇꯔ ꯀꯣ ꯁꯤꯁꯇꯗꯤ ꯀꯔꯝꯕꯅꯦꯅ ꯍꯩꯅꯒꯦ ꯁꯞꯖꯦꯛ ꯃꯔꯤꯗꯨꯗ ꯃꯦꯠꯁꯀ ꯀ꯭ꯋꯥꯟꯒ ꯃꯦꯠꯁ ꯅꯦ ꯔꯤꯗꯤꯡꯅꯦ ꯖꯤꯀꯦꯒ ꯏꯪꯂꯤꯁꯀ ꯑꯗꯨꯗ
ꯑꯁ ꯑꯩꯗꯤ ꯔꯤꯖꯅꯤꯡꯕꯨ ꯈꯔ ꯍꯩꯅꯕ ꯃꯥꯜꯂꯦ ꯔꯤꯖꯅꯤꯡꯒ ꯏꯪꯂꯤꯁ
ꯑꯥ
ꯆꯟꯗꯔꯦꯜ ꯑꯋꯦꯔꯅꯦꯁꯒ ꯀꯣꯟꯗꯤ ꯌꯥꯗꯦ
ꯑꯣ
ꯂꯨꯋꯦ ꯑꯩ ꯑꯩꯉꯣꯟꯗꯒꯤ
ꯖꯦꯅꯔꯦꯜ ꯑꯦꯋꯥꯔꯅꯦꯁ ꯁꯤꯁꯇꯔ ꯀꯩꯅꯣ ꯑꯣꯏꯔꯝꯒꯅꯤ ꯃꯥꯗꯤ ꯅ꯭ꯌꯨꯁꯄꯦꯄꯔꯒꯨꯝꯕ ꯈꯔ ꯄꯥꯕ ꯃꯟꯂꯤꯒꯤ ꯄꯥꯕꯗꯣ
ꯎꯝ
ꯑꯗꯨꯝꯕ ꯃꯣꯏ ꯄꯥꯕ ꯑꯃꯁꯨ ꯆꯪꯒꯨꯝ ꯇꯧꯕꯅꯦ ꯑꯗꯨꯒ ꯃꯣꯏꯒꯤ ꯕꯦꯁꯤꯛ ꯍꯥꯏꯒꯗ꯭ꯔꯥ ꯑꯃ ꯀꯩꯅꯣꯒ ꯂꯩꯗꯅ ꯂꯨꯆꯦꯟ ꯀꯥꯟꯅꯒ ꯂꯩꯕꯗꯣ
ꯀꯔꯤ
ꯂꯨꯁ ꯂꯨꯆꯦꯟꯑꯅ ꯑꯦꯜ ꯌꯨ ꯁꯤ ꯑꯦꯟ ꯇꯤ ꯂꯥꯏꯔꯤꯛ ꯑꯃ ꯂꯩꯗꯅ ꯑꯗꯨꯒꯨꯝꯕꯁꯨ ꯑꯗꯨꯝ ꯄꯥꯟꯅꯕꯅꯦ ꯃꯌꯥꯝꯁꯦ ꯑꯗꯣ ꯈꯪꯗꯦ ꯁꯤꯁꯇꯔ ꯍꯣꯏꯅꯁꯨ ꯍꯦꯟꯅ ꯈꯪꯉꯝꯒꯅꯤ ꯀꯣꯆꯤꯡ ꯆꯠꯄꯅꯤꯅꯀꯣ ꯑꯔꯃꯥꯏꯅ ꯑꯗꯨꯃꯥꯏꯅ ꯄꯥꯟꯅꯕꯅꯦ ꯑ ꯅꯤꯁꯄꯦꯄꯔꯒ ꯑꯗꯨꯒ ꯑꯗꯨꯃꯥꯏꯅ ꯕꯦꯁꯤꯛꯇꯨꯒ ꯄꯨꯜꯂꯒ ꯑꯗꯨꯃꯥꯏꯗꯤ ꯄꯥꯔꯒꯗꯤ ꯑꯗꯨꯝ ꯅꯨꯡꯉꯥꯏ ꯀꯩꯁꯨ ꯍꯥꯏꯅꯩꯀꯣ ꯁꯤꯁꯇꯔ ꯃꯤꯅ ꯍꯥꯏꯅꯕꯗ
ꯎꯝ ꯎꯝ
ꯏꯃꯥꯟꯅꯕ ꯊꯥꯏꯅ ꯃꯣꯏ ꯑꯦꯝ ꯇꯤ ꯑꯦꯁ ꯐꯥꯎꯈꯤꯕ ꯑꯃ ꯂꯩꯌꯦ ꯃꯣꯏꯅ ꯑꯗꯨꯃꯥꯏꯅ ꯑꯩꯈꯣꯏꯗꯁꯨ ꯑꯗꯨꯝ ꯁꯖꯦꯁ ꯇꯧꯔꯛꯏ ꯑꯩꯁꯨ ꯐꯤꯜꯗꯗꯤ ꯋꯥꯛ ꯇꯧꯗꯕꯅꯤꯅ ꯁꯤꯁꯇꯔ ꯑꯗꯨꯝ ꯃꯗꯤ ꯈꯪꯖꯗ꯭ꯔꯦꯀꯣ ꯑꯗꯨꯅ ꯑꯩꯅ ꯑꯈꯪꯕꯗꯣ ꯁꯨꯝ ꯁꯤꯁꯇꯔꯗ ꯁꯤꯌꯔ ꯇꯧꯊꯣꯛꯄꯅꯤ ꯁꯤꯁꯇꯔꯁꯨ ꯋꯔꯥꯛ ꯇꯧꯕꯔ ꯌꯦꯡꯕꯤꯌꯣ
ꯍꯣꯏ ꯍꯣꯏ ꯑꯁ ꯅꯪ ꯅꯪꯅ ꯍꯦꯟꯅ ꯈꯪꯗꯧ ꯃꯥꯜꯂꯦ ꯑꯩꯗꯤ ꯁꯨꯈꯪ ꯈꯪꯗꯦ ꯑꯗꯨꯝ ꯁꯤꯝꯄ꯭ꯂꯤ ꯀ꯭ꯂꯥꯁ ꯆꯠꯂꯒ ꯈꯪꯗꯦꯗ ꯅꯣꯏꯅ ꯍꯩꯗꯧ ꯃꯥꯜꯂꯦ
ꯎꯝ ꯌꯥꯝ ꯀꯟꯅ ꯑꯩꯈꯣꯏꯁꯨ ꯍꯩꯕ ꯑꯣꯏꯗꯦꯗ ꯑꯗꯨꯝ ꯁꯤꯁꯇꯔꯁꯨ ꯀ꯭ꯂꯥꯁꯁꯨ ꯆꯠ ꯆꯠꯅ ꯑꯗꯨꯝ ꯑꯗꯨꯃꯥꯏꯅ ꯄꯥꯕꯤꯌꯣ
ꯑꯥ
ꯎꯝ ꯀꯩꯁꯨ ꯀꯣꯏꯁꯟ ꯂꯨꯗꯕꯅꯤꯗ ꯑꯦꯁ ꯑꯦꯁ ꯁꯤꯒꯤ ꯑꯣꯏꯅꯗꯤ ꯍꯣꯏ ꯃꯦꯠꯁꯀꯨꯝꯕꯗꯤ ꯂꯨꯕꯅꯦ ꯑꯗꯨꯏꯔꯒꯁꯨ ꯏꯪꯂꯤꯁꯀꯨꯝꯕ ꯀꯩꯅꯣꯗꯤ ꯑꯗꯨꯝ ꯖꯦ ꯑꯦꯁ ꯀꯨꯝꯕꯗꯤ ꯂꯥꯏꯗꯤ ꯂꯥꯏꯕꯅꯦꯕꯀꯣ ꯑ ꯁꯤꯁꯇꯔꯅ ꯕꯦꯁꯤꯛꯇꯣ ꯀ꯭ꯂꯥꯁ ꯁꯤꯛꯁꯇꯒꯤꯅ ꯇꯦꯟꯕꯨ ꯑꯣꯏꯒꯦꯔꯥ ꯅꯠꯇ꯭ꯔꯒ ꯑꯦꯟ ꯁꯤ ꯑꯥꯔ ꯇꯤ ꯑꯣꯏꯒꯦꯔꯥ ꯑꯗꯨꯃꯥꯏꯅ ꯍꯥꯏꯐꯦꯠ ꯄꯥꯕꯤꯌꯣꯕꯀꯣ ꯗꯤꯞ ꯑꯣꯏꯗꯕꯤꯗ ꯑꯗꯨꯃꯥꯏꯅ ꯀꯟꯁꯦꯞꯇꯣ ꯀ꯭ꯂꯤꯌꯔ ꯑꯣꯏꯔꯒꯗꯤ ꯁꯤꯁꯇꯔꯅ ꯀꯔꯤ ꯍꯥꯏꯅꯤ ꯄꯥꯔꯛꯄ ꯃꯇꯝ ꯅꯨꯡꯉꯥꯏꯒꯅꯤꯕꯀꯣ ꯑꯗꯨꯃꯥꯏꯅ ꯄꯥꯋꯣ ꯃꯣꯏ ꯁꯤꯁꯇꯔ ꯍꯣꯢꯒꯤ ꯀꯩꯅꯣꯗꯨꯁꯨ ꯇꯥꯛ ꯑꯝꯒꯅꯤꯗ ꯎꯝ ꯀ ꯖꯤ ꯑ ꯀꯔꯤ ꯍꯥꯢꯅꯤ ꯐꯦꯠ ꯀ꯭ꯂꯥꯁꯇꯁꯨ ꯑꯗꯨꯝ ꯑꯩ ꯈꯟꯕ ꯑꯗꯨꯝ ꯇꯥꯛꯑꯝꯒꯅꯤ ꯈꯜꯂꯤ ꯏꯕꯦꯝꯍꯟꯗ ꯇꯥꯛꯑꯦꯁꯨ ꯏꯃꯥꯟꯅꯕꯁꯨ ꯑꯗꯨꯝ ꯆꯠꯄ ꯌꯥꯎꯋꯤꯕꯀꯣ
ꯑꯥ
ꯃꯣꯏꯅ ꯁꯨꯝ ꯇꯥꯛꯏꯗꯤ ꯍꯥꯏ ꯁꯤꯁꯇꯔꯅꯁꯨ ꯑꯗꯨꯝ ꯈꯪꯉꯝꯒꯅꯤꯗ ꯁꯤ ꯃꯇꯥꯡꯗꯤ
ꯍꯣꯏ ꯍꯣꯏ ꯑꯗꯨꯁꯨ ꯅꯪ ꯇꯛꯄꯅ ꯈꯔ ꯅꯨꯡꯉꯥꯏꯗꯧ ꯃꯥꯜꯂꯦ ꯕ꯭ꯔꯗꯔꯅ ꯍꯥꯏꯕ ꯈꯔ ꯅꯨꯡꯉꯥꯏꯌꯦ
ꯀ꯭ꯂꯥꯁ ꯂꯧꯊꯣꯛꯑꯁꯦ ꯍꯥꯏꯕꯔꯣ ꯅꯠꯇ꯭ꯔꯒ
ꯌꯥꯏꯅꯦ ꯑꯗꯨꯁꯨ ꯌꯥꯏ ꯌꯥꯏ
ꯍꯣꯏꯗ ꯁꯤꯁꯇꯔꯅ ꯈꯪꯗ ꯈꯣꯠꯇꯕ ꯂꯩꯔꯒꯅ ꯍꯦꯛ ꯇꯥꯛꯊꯣꯛꯁꯤ ꯉꯥꯏꯗꯅ ꯑꯩꯅ ꯈꯪꯕ ꯑꯣꯏꯔꯒꯅ ꯅꯠꯇ꯭ꯔꯥ
ꯎꯝ ꯍꯣꯏ ꯍꯣꯏ ꯇꯨ ꯕ꯭ꯔꯗꯔ ꯍꯥꯥ
ꯍꯥꯏꯌꯨ ꯍꯥꯏꯌꯨ ꯍꯥꯏꯌꯨ ꯀꯩꯗꯧꯔꯦ ꯍꯥꯏꯕꯅꯣ
ꯍꯥ ꯅꯪ ꯀꯥꯏꯗ ꯂꯩꯕ꯭ꯔꯥ ꯍꯪꯕꯅꯤꯗ
ꯑꯣ ꯁꯤꯁꯇꯔ ꯑꯩꯖꯤ ꯑꯗꯨꯝ ꯉꯁꯥꯏꯗꯤ ꯏꯝꯐꯥꯜꯗꯒꯤꯁꯨ ꯌꯥꯝ ꯂꯥꯞꯄ ꯑꯣꯏꯗꯕꯅꯤꯅ ꯑꯗꯨꯝ ꯌꯨꯝꯗ ꯑꯗꯨꯝ ꯂꯩꯌꯦ ꯍꯧꯖꯤꯛꯀꯥꯟꯁꯤꯀꯣ
ꯑꯣ
ꯑꯗꯨꯃꯥꯏꯟ ꯂꯩꯌꯦ ꯁꯤ ꯁꯤꯁꯇꯔꯁꯦ ꯔꯦꯟꯒꯨꯝꯕ ꯂꯩꯕ꯭ꯔꯣ ꯍꯣꯁꯇꯦꯜꯒꯨꯝꯕꯗ ꯂꯩꯔꯣ ꯅꯠꯇ꯭ꯔꯒ ꯑꯗꯨꯝ ꯁꯤꯁꯇꯔ ꯒꯤꯗꯤ ꯐꯦꯃꯤꯂꯤꯒ ꯑꯗꯨꯝ ꯂꯩ
ꯎꯝ ꯑꯩ ꯑꯩꯒꯤ ꯁꯤꯁꯇꯔꯒ ꯔꯦꯟꯇ ꯂꯩꯌꯦ
ꯑꯣ ꯑꯣ ꯑꯗꯨꯒ ꯀꯣꯆꯤꯡ ꯇꯧꯕꯅꯦꯕꯀꯣ ꯍꯣꯏꯗ ꯁꯤꯁꯇꯔ ꯅꯨꯡ ꯀꯩꯅ ꯈꯜꯂꯨꯅꯨꯁꯦ ꯑꯗꯨꯝ ꯂꯥꯏꯔꯤꯛ ꯐꯖꯅ ꯑꯗꯨꯝ ꯄꯥꯕꯤꯌꯨ ꯆꯥꯡ ꯅꯥꯏꯅ ꯀꯣ ꯎꯝ ꯑꯗꯨꯝ ꯈꯟꯖꯔꯛꯀꯅꯤꯗ ꯁꯤꯁꯇꯔꯅ ꯄꯥꯝꯃꯤꯕ ꯗ꯭ꯔꯤꯝꯗꯗꯨ ꯁꯣꯏꯗꯅ ꯌꯧꯖꯅꯤ
ꯎꯝ ꯍꯨꯝꯍꯨꯝ
ꯇꯅꯗ ꯍꯣꯠꯅꯕꯗ ꯂꯦꯞꯀꯅꯨ ꯍꯥꯏꯇꯥꯥꯕꯅꯤꯀꯣ ꯑꯩꯒꯤ ꯑꯣꯏꯅꯗꯤ
ꯑꯥ ꯑꯥ
ꯍꯥꯏꯗꯤ ꯑꯦꯛꯖꯥꯝꯗꯣ ꯏꯟꯗꯤꯌꯥ ꯄꯨꯝꯕꯒꯤ ꯑꯣꯜ ꯏꯟ ꯀꯝꯄꯤꯇꯤꯇꯤꯚ ꯑꯦꯛꯖꯥꯝ ꯍꯥꯏꯕꯅꯤꯅ ꯏꯟꯗꯤꯌꯥ ꯄꯨꯝꯕ ꯀꯝꯄꯤꯠ ꯇꯧꯅꯗꯣꯏꯅꯤꯗꯅ
ꯍꯣꯏ
ꯑꯗꯨꯅ ꯑꯦ ꯑꯩꯈꯣꯏꯒꯤ ꯃꯅꯤꯄꯨꯔꯗꯁꯨ ꯂꯩꯕ ꯏꯁꯇꯨꯗꯦꯟ ꯃꯌꯥꯝ ꯂꯩꯔꯤ ꯍꯩ ꯍꯩꯕꯀꯣ
ꯍꯣꯏ
ꯑꯗꯨꯅ ꯁꯤꯁꯇꯔꯅꯁꯨ ꯈꯔ ꯑꯗꯨꯝ ꯍꯥꯔꯠ ꯋꯥꯔꯛ ꯇꯧꯕꯤꯔꯣ ꯍꯥꯏꯇꯥꯥꯝꯅꯤ ꯏꯁꯃꯥꯔꯠ ꯋꯥꯔꯛꯁꯨ ꯇꯧꯕꯤꯔꯣ
ꯎꯝ ꯎꯝ ꯎꯝ ꯑꯁ ꯅꯪ ꯑꯣꯖꯥ ꯇꯧꯕ ꯌꯥꯅꯤꯅꯦ
ꯑꯁꯦ ꯑꯁꯦꯡꯒꯤꯔꯣ ꯍꯥꯏꯁꯤꯕꯣ
ꯍꯣꯏ ꯑꯁꯦꯡꯕꯅꯦ
ꯌꯝꯃ
ꯑꯗꯨꯝ ꯐꯖꯅ ꯗꯤꯇꯦꯜ ꯑꯣꯏꯅ ꯗꯤꯇꯦꯜ ꯑꯣꯏꯅ ꯍꯩ ꯍꯩꯕꯁꯦ
ꯑꯣ ꯑꯩꯈꯣꯏꯁꯨ ꯁꯨꯝ ꯑꯦꯛꯖꯥꯝ ꯊ ꯑ ꯌꯥꯝ ꯅꯨꯡꯉꯥꯏꯌꯦ
ꯍꯣꯏ
ꯍꯣꯏ ꯍꯣꯏ ꯁꯨꯝ ꯑꯈꯪꯕ ꯍꯥꯏꯕꯅꯤ ꯁꯤꯁꯇꯔ ꯌꯥꯝ ꯀꯩꯅꯣ ꯍꯩꯔꯨꯕꯒꯤꯁꯨ ꯅꯠꯇꯦ ꯁꯤꯁꯇꯔꯅ ꯂꯥꯟꯅꯁꯨ ꯈꯟꯕꯤꯒꯅꯨ ꯀꯣ ꯑꯗꯨꯝ ꯁꯖꯦꯁꯟꯅꯦ ꯈꯟꯕꯤꯌꯨ ꯑꯦꯗꯚꯥꯏꯁꯅꯦꯅ ꯈꯟꯕꯤꯌꯨ ꯍꯥꯏꯇꯥꯔꯦ
ꯎꯝ ꯎꯝ
ꯑꯩꯈꯣꯏ ꯍꯥꯏꯐꯠꯊꯥꯔꯝꯃꯦ ꯁꯤꯁꯇꯔ ꯌꯥꯝ ꯀꯟꯅ ꯕꯨꯗꯤ ꯆꯪꯖꯜꯂꯝꯗ꯭ꯔꯦ ꯀꯣ
ꯎꯝ
ꯑꯗꯨꯅ ꯁꯨꯝ ꯍꯥꯏꯗꯤ ꯑꯦꯛꯖꯥꯝꯒꯤ ꯑꯣꯏꯕ ꯃꯑꯣꯡꯗꯣ ꯁꯨꯝ ꯈꯪꯕ ꯍꯥꯏꯇꯥꯔꯦꯅꯦ ꯁꯨꯝ ꯑꯩꯈꯣꯏꯅ ꯊꯦꯡꯅꯔꯛꯄꯗꯣ ꯁꯤꯁ ꯇꯔꯗ ꯁꯨꯝ ꯍꯥꯏꯕꯅꯦꯕꯀꯣ ꯑꯗꯨꯅ ꯁꯤꯁꯇꯔ ꯑꯣꯏꯅ ꯈꯔ ꯂꯥꯏꯔꯤꯛ ꯈꯔ ꯀꯟꯕ ꯄꯥꯕ ꯑꯃꯗꯤ ꯆꯪꯉꯅꯤ ꯑꯦꯛꯖꯥꯝꯗꯣ ꯏꯟꯗꯤꯌꯥ ꯄꯨꯝꯕ ꯊꯥꯗꯣꯏꯅꯤꯅꯀꯣ ꯑꯗꯨꯒ ꯁꯤꯁꯇꯔꯗꯤ ꯀꯔꯝꯕ ꯊꯥꯒꯦ ꯁꯤ ꯖꯤ ꯑꯦꯜ ꯊꯥꯕ꯭ꯔꯣ ꯑꯦꯝ ꯇꯤ ꯑꯦꯁ ꯊꯥꯏꯔꯣ ꯅꯠꯇ꯭ꯔꯒ ꯖꯤ ꯗꯤꯒꯨꯝꯕ ꯊꯥꯕ꯭ꯔꯣ ꯀꯔꯝꯕ ꯊꯥꯅꯤꯡꯉꯤꯅꯣ
ꯑꯩꯗꯤ ꯑꯁ ꯃꯦꯠꯁ ꯍꯩꯇ꯭ꯔꯒ ꯕꯦꯡꯀꯤꯡꯗ ꯈꯔ ꯏꯟꯇꯔꯦꯁ ꯂꯩꯕ
ꯑꯦ ꯑꯗꯨꯗꯤ ꯌꯥꯔꯣꯏꯌꯦ ꯁꯤꯁꯇꯔ ꯁꯤꯁꯇꯔ ꯑꯦ ꯑꯗꯤ ꯑꯗꯨꯗꯤ ꯌꯥꯔꯣꯏ ꯀꯩꯒꯤꯅꯣ ꯍꯥꯏꯔꯒꯗꯤ ꯃꯦꯠꯁꯦꯠ ꯃꯦꯠꯁꯁꯤ ꯑꯗꯨꯝ ꯌꯥꯎꯔꯅꯤ ꯑꯦꯛꯖꯥꯝ ꯈꯨꯗꯤꯡꯒꯤꯀꯣ
ꯅꯥ ꯍꯣꯢ
ꯑꯗꯨꯅ ꯁꯤꯁꯇꯔꯅ ꯃꯦꯠꯁ ꯌꯥꯎꯗꯕ ꯍꯥꯏꯕ ꯑꯗꯨꯝꯕꯗꯤ ꯏꯚꯟ ꯒꯣꯠ ꯀꯦꯟ ꯅꯣꯠ ꯁꯦꯞ ꯍꯥꯏ ꯇꯥꯔꯦꯅꯦ
ꯍꯦ ꯌꯥꯒꯅꯤꯌꯦ
ꯁꯤꯁꯇꯔꯅ ꯃꯦꯠꯇꯣ ꯀꯩꯅꯣ ꯇꯧꯗꯕ ꯍꯥꯞꯄꯨ ꯇꯥꯕ ꯀꯣ ꯑꯗꯨꯢꯗꯤ ꯌꯥꯔꯦꯢ ꯅꯠꯇ꯭ꯔꯒꯗꯤ ꯎꯄꯥꯏ ꯂꯩꯇꯦ ꯃꯔꯝꯗꯤ ꯍꯣꯏ ꯕꯦꯡꯀꯤꯡ ꯍꯦꯟꯅ ꯂꯨꯕꯅꯦ ꯃꯦꯠꯁꯦ ꯃꯑꯣꯡ ꯃꯥꯟꯗꯅꯀꯣ
ꯍꯣꯏ ꯍꯣꯏ ꯂꯨꯋꯦ ꯎꯝ
ꯑꯦꯁ ꯑꯦ ꯁꯤꯅ ꯑꯃꯨꯛ ꯈꯔ ꯑꯃꯨꯛ ꯏꯁꯂꯥꯏꯠꯂꯤ ꯈꯔ ꯃꯣꯢꯅ ꯑꯃꯨꯛ ꯃꯣꯗꯔꯦꯠ ꯑꯣꯏꯕꯅꯦꯕ ꯑꯗꯨꯅ ꯁꯤꯁꯇꯔꯅ ꯃꯗꯨ ꯈꯟꯕꯤꯔꯣ ꯀꯣꯛꯇ ꯃꯥꯏꯟ ꯇꯧꯕꯤꯔꯒ ꯊꯝꯕꯤꯔꯣ ꯃꯦꯠꯁꯇꯤ ꯑꯗꯨꯝ ꯌꯥꯎꯔꯅꯤ ꯍꯥꯏꯕꯗꯤ ꯑꯦꯕ꯭ꯔꯤ ꯑꯦꯛꯖꯥꯝ ꯈꯨꯗꯤꯡꯃꯛ ꯃꯦꯠꯁ ꯏꯪꯂꯤꯁ ꯖꯤ ꯀꯦ ꯗꯤ ꯁꯣꯏꯗꯕꯅꯦꯕ
ꯍꯣꯢ
ꯔꯤꯖꯅꯤꯡ ꯔꯤꯖꯅꯤꯡꯅꯦ ꯑꯥ ꯂꯣꯏ ꯌꯥꯎꯔꯅꯤ ꯑꯗꯨꯅ ꯁꯤꯁꯇꯔꯅ ꯑꯗꯨ ꯑꯗꯨꯝ ꯈꯪꯉꯝꯃꯅꯤ ꯁꯝꯅ ꯍꯥꯏꯔꯕꯗ ꯑꯩꯈꯣꯏꯒꯤ ꯒ꯭ꯔꯦꯖꯨꯑꯦꯁꯟ ꯊꯥꯔꯝꯗꯥꯢ ꯒ꯭ꯔꯦꯋꯌꯦꯁꯟ ꯇꯧꯕꯒꯤ ꯀꯨꯋꯦꯠ ꯍꯥꯏꯔꯣ ꯀꯨꯋꯦꯠꯇ ꯑꯗꯨ ꯆꯞ ꯃꯥꯟꯅ ꯍꯪꯉꯤꯗꯅꯀꯣ
ꯍꯣꯏ ꯍꯣꯏ
ꯑꯗꯨꯒ ꯃꯥ ꯀꯩꯅꯣꯗꯁꯨ ꯍꯪꯉꯤ ꯅꯤꯠꯁꯨ ꯃꯉꯥꯏꯔꯦ ꯃꯣꯏ ꯑꯗꯨꯝ ꯌꯥꯎꯔꯝꯒꯅꯤ ꯑꯗꯨ ꯑꯌꯥꯝꯕ ꯑꯗꯨꯝ ꯌꯥꯎꯕꯅꯦ ꯁꯤꯗꯤ ꯀꯃꯟ ꯀꯩꯅꯣꯅꯤꯅꯀꯣ ꯑꯗꯨꯅ ꯁꯤꯁꯇꯔ ꯍꯣꯏꯅꯁꯨ ꯃꯦꯠ ꯌꯥꯎꯗꯕꯗꯤ ꯌꯥꯔꯔꯣꯏ
ꯍꯣꯏ ꯎꯄꯥꯢ ꯂꯩꯇꯦ ꯄꯥꯒꯗꯕꯅꯤ ꯄꯒꯅꯤ
ꯁꯤꯁꯇꯔꯒꯤ ꯑꯗꯨꯝ ꯀꯣꯆꯤꯡꯗꯁꯨ ꯇꯥꯛ ꯑꯝꯒꯅꯤꯗ ꯑꯗꯨꯝ ꯃꯦꯠꯁꯀꯤ ꯃꯇꯥꯡꯗ ꯑꯗꯨꯝ ꯍꯥꯏꯗꯤ ꯁꯣꯠꯀꯠꯄꯨꯕ ꯑꯣꯏꯔꯣ ꯑꯃꯕꯨ ꯑꯣꯏꯔꯣ ꯀꯟꯁꯦꯞ ꯕꯤꯜꯗꯤꯡꯒꯤꯕꯨ ꯑꯣꯏꯔꯣ ꯑꯗꯨꯝ ꯐꯖꯅꯗꯤ ꯇꯥꯛꯑꯝꯒꯅꯤꯗ
ꯎꯝ ꯑꯗꯨꯁꯤꯡꯗꯨ ꯐꯖꯅ ꯇꯧꯔꯝꯃꯦ
ꯑꯥ ꯑꯗꯨꯅ ꯁꯤꯁꯇꯔꯅ ꯐꯖꯅ ꯑꯗꯨ ꯂꯧꯁꯟꯕꯤꯔꯒ ꯂꯣꯏꯔꯦ ꯅꯠꯇ꯭ꯔꯥ ꯑꯗꯒꯤ ꯆꯥꯡ ꯅꯥꯏꯅ ꯄ꯭ꯔꯦꯛꯇꯤꯁ ꯇꯧꯕꯤꯔꯒ ꯂꯣꯏꯔꯦ ꯑꯗꯨꯅ ꯁꯤꯁꯇꯔꯅ ꯃꯦꯠꯁ ꯍꯩ ꯅꯗꯔꯒꯅ ꯏꯪꯂꯤꯁꯀ ꯖꯤ ꯀꯦꯒ ꯔꯤꯖꯅꯤꯡꯒꯗꯣ ꯐꯖꯅ
ꯍꯣꯢ ꯎꯝ
ꯍꯧꯖꯤꯛꯇꯤ ꯌꯥꯝꯅ ꯍꯣꯡꯉꯒꯨꯝꯁꯨ ꯇꯧꯕ ꯃꯥꯜꯂꯦ ꯃꯥꯒꯤ ꯁꯦꯛꯁꯟꯒꯤ ꯃꯇꯝ ꯁꯦꯛꯁꯅꯦꯜ ꯇꯥꯏꯝꯁꯨ ꯂꯩꯕ ꯃꯥꯜꯂꯦ ꯑꯦꯁ ꯑꯦꯁ ꯁꯤꯁꯦꯀꯣ ꯕꯦꯡꯀꯤꯡꯒꯤ ꯇꯥꯏꯞꯇ
ꯍꯣꯏ ꯑꯁꯤ ꯁꯤꯁꯨ ꯍꯥꯎꯔꯦ ꯍꯥꯢꯌꯦ ꯎꯝ
ꯑꯥ ꯑꯗꯨꯅ ꯑꯃꯨꯛ ꯍꯦꯟꯅ ꯀꯝꯄꯤꯇꯤꯁꯟ ꯋꯥꯡꯉꯛꯀꯗꯣꯏꯅꯦ ꯍꯥꯟꯅꯗꯤ ꯃꯗꯨ ꯂꯩꯔꯝꯗ ꯕꯅꯦꯕꯀꯣ ꯑꯗꯣ ꯁꯤꯁꯇꯔꯅ ꯃꯗꯨ ꯑꯃ ꯈꯪꯕꯤꯔꯣ ꯑꯦꯛꯖꯥꯝꯒꯤ ꯍꯥꯏꯗꯤ ꯑꯦꯛꯖꯥꯝ ꯊꯥꯒꯦꯗꯤ ꯑꯦꯛꯖꯥꯝꯒꯤ ꯁꯦꯂꯦꯕꯁ ꯑꯃ ꯌꯥꯝꯅ ꯃꯔꯨ ꯑꯣꯏꯕꯅꯦꯕꯀꯣ
ꯍꯣꯏ
ꯑꯗꯨꯒ ꯃꯥꯒꯤ ꯄꯤ ꯋꯥꯏ ꯀꯌꯨ ꯗꯣ ꯑꯦꯁ ꯑꯦꯁ ꯁꯤꯒꯨꯝꯕꯗꯤ ꯄꯤ ꯋꯥꯏ ꯀꯌꯨ ꯌꯥꯝ ꯀꯟꯅꯗꯤ ꯀꯩꯅꯣ ꯇꯧꯗ ꯃꯥꯜꯂꯦ ꯑꯗꯨ ꯃꯥꯗꯤ ꯑꯗꯨꯝ ꯁꯤ ꯍꯪꯅꯤ ꯍꯥꯏꯕ ꯂꯩꯇꯕꯅꯤꯅꯀꯣ ꯑꯗꯨꯅ ꯑꯦꯀꯨ ꯌꯥꯔ ꯃꯒ ꯌꯥꯔ ꯃꯒ ꯀꯣꯏꯁꯟ ꯃꯥꯒꯤ ꯆꯦꯞꯇꯔ ꯃꯥꯟꯅ ꯇꯥꯔꯒꯁꯨ ꯀꯣꯏꯁꯟ ꯏꯁꯇꯥꯏꯜꯗꯤ ꯃꯥꯟꯅꯔꯝꯗꯧ ꯃꯥꯟꯗꯦꯕꯀꯣ ꯑꯗꯨꯅ ꯁꯤꯁꯇꯔꯅ ꯐꯖꯅ ꯑꯗꯨ ꯍꯥꯢꯗꯤ ꯁꯦꯂꯦꯕꯁ ꯇꯣ ꯍꯥꯟꯅ ꯐꯖꯅ ꯌꯦꯡꯉꯣ ꯑꯗꯨꯒ ꯀꯔꯦꯟ ꯑꯦꯐꯤꯌꯔꯁꯀꯤ ꯑꯣꯏꯅꯗꯤ ꯑꯗꯨꯝ ꯃꯣꯏ ꯄꯤꯊꯣꯛ ꯄꯤꯊꯣꯛꯇꯥꯏꯅꯦ
ꯑꯥ ꯍꯣꯢ ꯑꯦꯕꯔꯤꯗꯥ ꯄꯤꯌꯦ
ꯎꯝ ꯑꯗꯨꯅ ꯑꯗꯨ ꯌꯦꯡꯉꯒ ꯑꯗꯨꯝ ꯄꯥꯋꯣ
ꯅꯪꯁꯨ ꯍꯧꯖꯤꯛꯀꯥꯟ ꯀꯥꯔꯤꯔꯥ ꯌꯨ ꯄꯤ ꯑꯦꯁ ꯁꯤ ꯒꯨꯝꯕꯗꯤ ꯇꯧꯔꯣꯏꯔꯥ
ꯎꯝ ꯍꯁꯨ ꯄꯤ ꯑꯦ ꯁꯤ ꯒꯨꯝꯕꯁꯨ ꯑꯗꯨꯝ ꯇꯧꯔꯤ
ꯎꯝ ꯃꯃꯥꯡꯒꯤꯗꯣ ꯊꯥꯕ꯭ꯔꯥ
ꯃꯃꯥꯡ ꯆꯍꯤ ꯊꯥꯏ ꯌꯥꯗꯦ ꯑꯗꯣ ꯃꯃꯥꯡ ꯆꯍꯤ ꯊꯥꯕ ꯍꯥꯏꯁꯦ ꯑꯩꯁꯨ ꯀꯩꯝ ꯋꯤꯗꯥꯎꯠ ꯀꯩꯅꯣꯅꯦꯀꯣ ꯀꯩꯝꯇ ꯑꯩ ꯏꯁꯇꯗꯤ ꯇꯧꯗꯦꯕꯀꯣ ꯄ꯭ꯔꯤꯄꯦꯔꯦꯁꯟ ꯀꯩꯝ ꯌꯥꯎꯗꯕꯤꯗ ꯊꯥꯗꯣꯛꯄꯅꯦ ꯍꯥꯏꯗꯤ ꯌꯨ ꯄꯤ ꯑꯦꯁ ꯁꯤꯁꯦ ꯌꯥꯝ ꯂꯨꯏ ꯍꯥꯏ ꯑꯗꯨꯅ ꯀꯌꯥꯝ ꯂꯨꯕꯖꯥꯠꯅꯣ ꯍꯧ ꯗꯤꯞ ꯑꯅ ꯌꯦꯟꯊꯣꯛꯄꯅꯦ ꯑꯩꯁꯨ ꯑꯗꯨ ꯌꯥꯗꯦ ꯑꯗꯨꯝ ꯂꯨꯏ ꯌꯨ ꯄꯤ ꯑꯦ ꯁꯤ ꯁꯦ ꯑꯗꯨꯝ ꯂꯥꯏꯕ ꯃꯥꯜꯂꯒ ꯌꯥꯝ ꯇ꯭ꯔꯤꯛꯀꯤ ꯑꯣꯏꯌꯦꯕ ꯀꯣꯏꯁꯟꯁꯦ
ꯍꯣꯏ ꯌꯥꯝ ꯗꯤꯇꯦꯜ ꯑꯣꯏꯅꯀꯣ ꯃꯅꯨꯡꯗꯒꯤ ꯂꯧꯊꯛ ꯗꯣ
ꯀꯩꯅꯣ ꯌꯥꯝꯅ ꯃꯊꯧ ꯇꯥꯏ ꯍꯥꯏꯇꯥꯔꯦ ꯍꯥ ꯐꯥꯎ ꯑꯑ ꯀꯟꯁꯦꯞ ꯀ꯭ꯂꯦꯔꯤꯇꯤ ꯑꯣꯏꯕ ꯌꯥꯝ ꯃꯊꯧ ꯇꯥꯏꯌꯦꯕꯀꯣ ꯌꯥꯝ ꯂꯨꯕꯒꯤ ꯒꯤ ꯋꯥ ꯉꯥꯛꯁꯨ ꯅꯠꯇꯦ ꯑꯗꯨꯗ ꯈ꯭ꯋꯥꯏ ꯃꯔꯨꯗꯤ ꯕꯦꯁꯤꯛꯇꯣ ꯌꯥꯝ ꯂꯤꯡꯕ ꯑꯝ ꯃꯊꯧ ꯇꯥꯏꯌꯦꯕꯀꯣ
ꯍꯣꯏ
ꯑꯥ ꯌꯨ ꯄꯤ ꯑꯦꯁ ꯁꯤꯒꯤ ꯑꯣꯏꯅꯗꯤ ꯑꯗꯨꯒ ꯃꯣꯏꯒꯤ ꯀꯩꯅꯣꯗꯤ ꯌꯥꯝ ꯅꯨꯡꯉꯥꯏ ꯀꯔꯦꯟ ꯔꯤꯐꯤꯌ꯭ꯔꯁꯇꯨꯗꯤ ꯌꯥꯝ ꯅꯨꯡꯉꯥꯏꯌꯦ
ꯑꯁ ꯅ ꯀ꯭ꯔꯟ ꯐ꯭ꯔꯦꯁ ꯈꯔ ꯄꯥꯝꯕ ꯃꯥꯜꯂꯦꯀꯣ
ꯎꯝ ꯀꯩꯔꯦꯟ ꯐ꯭ꯔꯦꯁ ꯄꯥꯕꯁꯨ ꯅꯨꯡꯉꯥꯏ ꯀꯩꯔꯦꯟ ꯐ꯭ꯔꯦꯁꯀꯤ ꯌꯥꯝ ꯅꯨꯡꯉꯥꯏꯕ ꯑꯝ ꯍꯥꯏꯔꯒꯗꯤ ꯀꯔꯦꯟ ꯀꯔꯦꯟꯗꯨꯁꯨ ꯈꯪꯍꯧꯔꯅꯤ ꯑꯗꯨꯒ ꯃꯥꯒꯤ ꯕꯦꯛꯒ꯭ꯔꯥꯎꯟꯗꯨꯖꯨ ꯈꯪꯍꯧꯔꯅꯤꯗꯅꯥ ꯄꯥꯔꯛꯄ ꯀꯥꯟꯗꯀꯣ ꯑꯗꯨꯃꯥꯏꯅ ꯑꯗꯨꯝ ꯇꯧꯋꯤ ꯑꯗꯣ ꯈꯪꯗꯦ ꯑꯦꯁ ꯑꯦꯁ ꯁꯤꯒ ꯌꯦꯡꯅꯕꯗꯗꯤ ꯑꯦꯁ ꯑꯦꯁ ꯁꯤ ꯑꯣꯏꯅ ꯑꯃꯨꯛ ꯀꯔꯦꯟ ꯑꯦꯐꯤꯌꯔꯁꯦ ꯑꯃꯨꯛ ꯆꯍꯤ ꯌꯥꯝ ꯗꯦꯠ ꯕꯦꯛꯁꯦ ꯌꯥꯝ ꯁꯥꯡꯉꯦꯕ ꯃꯣꯏꯗꯤ ꯋꯥꯟ ꯌꯔ ꯕꯦꯛ ꯇꯨ ꯌꯔꯁ ꯕꯦꯛ ꯇꯧꯔ ꯌꯥꯝ ꯍꯪꯉꯦꯕ
ꯑꯦꯁ ꯑꯦꯁ ꯁꯤꯒꯤꯅ ꯑ ꯀꯩꯅꯣ ꯌꯨ ꯄꯤ ꯑꯦꯁ ꯁꯤꯒꯤꯗꯤ ꯑꯗꯨꯝꯕ ꯂꯩꯇꯦꯕ ꯋꯥꯟ ꯢꯌꯥꯔꯒꯨꯝꯕ ꯌꯥꯝꯃꯕꯗꯗꯤ ꯁꯤꯛꯁ ꯃꯟꯁ ꯒꯨꯝꯕ ꯑꯗꯨꯃꯥꯏꯅ ꯑꯣꯏꯌꯦꯕꯀꯣ ꯑꯗꯨꯅ ꯅꯨꯡꯉꯥꯏ ꯑꯗꯨꯅ ꯂꯩꯕꯅꯤ ꯁꯤꯁꯇꯔ ꯍꯥꯏꯗꯤ ꯂꯥꯏꯔꯤꯛ ꯃꯣꯏꯒꯤ ꯄꯥꯕꯒꯤ ꯃꯑꯣꯡꯁꯦ ꯀꯩꯅꯣꯗꯒꯤ ꯉꯥꯛꯇ ꯑꯣꯏꯕꯅꯦꯕ ꯃꯣꯢ ꯑ ꯁꯤꯁꯇꯔ ꯍꯣꯏꯒꯤ ꯑꯦꯁ ꯑꯦꯁ ꯁꯤ ꯑꯣꯏꯇꯥꯔꯒꯁꯨ ꯀꯩꯅꯣꯗ ꯌꯦꯡꯉꯣꯕꯀꯣ ꯃꯦꯟꯁꯇꯒꯤ ꯌꯦꯡꯉꯣ ꯕꯀꯣ ꯃꯥꯒꯤ ꯑꯦꯛꯖꯥꯝꯒꯤ ꯚ꯭ꯌꯨ ꯄꯣꯏꯟ ꯍꯥꯏꯒꯗ꯭ꯔꯥ ꯃꯥꯒꯤ ꯁꯦꯂꯦꯕꯁꯀꯤ ꯀꯩꯅꯣ ꯗꯤꯀꯣꯠ ꯇꯧꯕꯗꯣ
ꯍꯥ
ꯑꯗꯨ ꯇꯥꯔꯒꯗꯤ ꯅꯪꯒꯤ ꯁꯤꯁꯇꯔꯅ ꯀꯩꯅꯣꯗꯁꯨ ꯂꯥꯏꯅꯤꯕ ꯄ꯭ꯔꯤꯂꯤꯝꯁ ꯄꯥꯕꯗꯁꯨ ꯑ ꯀꯩꯅꯣ ꯑ ꯑꯦ ꯃꯦ ꯃꯥꯅꯦ ꯄ꯭ꯔꯤꯂꯤꯝꯁ ꯄꯥꯕꯗꯁꯨ ꯂꯥꯏꯅꯤ ꯃꯤꯝꯁ ꯄꯥꯕꯗꯁꯨ ꯂꯥꯏꯅꯤꯕꯀꯣ ꯑ ꯗꯨꯃꯥꯏꯅ ꯍꯥꯏꯗꯤ ꯃꯦꯟꯁꯇꯒꯤ ꯑꯣꯏꯅ ꯌꯦꯡꯉꯛꯑꯣꯕ ꯍꯥꯏꯗꯤ ꯂꯦꯕꯦꯜ ꯈ꯭ꯋꯥꯏ ꯇꯣꯞꯇ ꯂꯩꯔꯤꯁꯦ ꯃꯦꯟꯁꯅꯤꯅꯀꯣ ꯑꯦꯁ ꯑꯦꯁ ꯁꯤꯒꯤꯁꯨ ꯁꯤꯖꯤꯌꯦꯜꯒꯤ
ꯎꯝ ꯎꯝ
ꯑꯗꯨꯃꯥꯏꯅ ꯑꯣꯏꯅ ꯗꯤꯀꯣꯠ ꯇꯧꯊꯣꯛꯑꯣ ꯑꯗꯨꯏꯗꯤ ꯅꯪꯒꯤ ꯁꯦꯂꯦꯕꯁꯇꯣ ꯍꯦꯟꯅ ꯂꯥꯏꯔꯛ ꯑꯅꯤ ꯑꯗꯨꯒ ꯄꯥꯒꯗꯧꯕ ꯖꯒꯥꯗꯨꯗꯤ ꯁꯤꯁꯇꯔꯅ ꯍꯦꯟꯅ ꯈꯪꯉꯛ ꯑꯅꯤ ꯑꯗꯨꯃꯥꯏꯅ ꯄꯥꯕ ꯄꯥꯕꯀꯣ
ꯎꯝ
ꯑꯗꯨꯃꯥꯏꯅ ꯄꯥꯎ ꯑꯗꯨꯑꯣꯏꯗꯤ ꯑꯗꯨꯝ ꯂꯥꯏꯔꯛꯑꯅꯤ ꯁꯤꯁꯇꯔꯅ ꯁꯨꯝ ꯀꯟꯁꯦꯞꯁꯤꯗꯤ ꯁꯨꯝ ꯀꯩꯅꯣꯅꯤꯀꯣ ꯍꯥꯏꯗꯤ ꯖꯥꯝꯒꯤ ꯁꯤꯜ ꯅꯩꯅꯕꯒꯤ ꯃꯑꯣꯡꯗꯣ ꯁꯦꯂꯦꯕꯁ ꯅꯩꯅꯕꯒꯤ ꯃꯑꯣꯡꯗꯣ
ꯁꯤꯁꯇꯔꯗꯤ ꯁꯤꯁꯇꯔꯒꯤ ꯀꯩꯅꯣꯗ ꯇꯥꯛꯄ꯭ꯔꯥ ꯇꯥꯛꯇꯕ꯭ꯔꯥꯗꯤ ꯈꯪꯗꯦ ꯑ ꯑꯗꯨꯝ ꯍꯥꯏꯗꯤ ꯄꯤꯂꯤꯟꯁꯅ ꯄꯤꯂꯦꯟꯁ ꯀꯤ ꯑꯣꯏꯅ ꯍꯥꯏꯕ꯭ꯔꯥ ꯅꯠ ꯇꯔꯒ ꯃꯦꯟꯁꯅ ꯃꯦꯟꯁꯒꯤ ꯑꯣꯏꯅ ꯍꯥꯏꯕ꯭ꯔꯥ
ꯍꯥꯏꯕꯗꯤ
ꯍꯥꯏꯗꯤ ꯁꯦꯂꯦꯕꯁꯁꯦ ꯃꯦꯟꯁꯀ ꯄ꯭ꯂꯤꯝꯁꯀꯁ ꯃꯥꯟꯅꯗꯦꯗꯅꯀꯣ ꯍꯥꯏꯗꯤ ꯑꯣ ꯁꯤꯁꯇꯔꯒꯤ ꯇꯤꯆꯔꯒꯩꯅ ꯑꯦꯛꯁꯄ꯭ꯂꯦꯟ ꯇꯧꯕ ꯃꯇꯝꯗ ꯍꯥꯏꯗꯤ ꯃꯦꯟꯁ ꯈꯛꯇꯪꯒꯤ ꯑꯣꯏꯅ ꯍꯥꯏꯕ꯭ꯔ ꯇꯣꯉꯥꯟ ꯇꯣꯉꯥꯟꯅ ꯁꯦꯄꯔꯦꯠꯂꯤ ꯑꯣꯏꯅ ꯍꯥꯏꯕ꯭ꯔ ꯅꯠꯇ꯭ꯔꯒꯗꯤ ꯀꯟꯁꯣꯂꯤꯇꯦꯠ ꯇꯧꯔꯒ ꯑꯣꯏꯅ ꯄꯨꯂꯞ ꯍꯥꯏꯕ꯭ꯔ ꯍꯥꯏꯕ
ꯑꯩꯗꯤ ꯑꯗꯨꯝ ꯄꯨꯂꯞ ꯄꯨꯂꯞ ꯄꯨꯂꯞ ꯑꯣꯏꯅ
ꯄꯨꯂꯞ ꯑꯣꯏꯅ ꯌꯦꯡ ꯌꯦꯡꯉꯣꯕꯀꯣ ꯁꯤꯁꯇꯔꯅ ꯁꯦꯄꯔꯦꯠ ꯁꯦꯄꯔꯦꯠ ꯌꯦꯡꯉꯗꯤ ꯀꯩꯅꯣꯗꯣ ꯃꯥꯒꯤ ꯖꯒꯥꯗꯣ ꯊꯣꯛꯂꯛꯑꯣꯏꯕꯀꯣ ꯑꯗꯨꯝꯃꯥꯏꯅ ꯍꯥꯏꯗꯤ ꯃꯦꯟꯁꯀꯤ ꯄꯥ ꯃꯇꯝꯗ ꯑꯗꯨꯝ ꯄꯤꯂꯤꯝꯁꯤ ꯑꯗꯨꯝ ꯌꯥꯎꯔꯗꯧꯅꯦꯕꯀꯣ
ꯑ ꯑ
ꯑꯗꯨꯝꯃꯥꯏꯅ ꯁꯤꯁꯇꯔꯅ ꯈꯪꯅ ꯄꯥꯕꯤꯌꫭ ꯍꯥꯏꯇꯥꯔꯦꯀꯣ ꯁꯨꯝ ꯑꯦꯛꯖꯥꯝꯒꯤ ꯑꯣꯏꯕ ꯇ꯭ꯔꯤꯛꯁ ꯍꯥꯏꯔꯒꯗꯤ